ꯇꯥꯏ ꯍꯜꯂꯣ ꯚꯥꯏ ꯇꯥꯔꯕꯣ꯫
ꯇꯥꯔꯦ ꯚꯥꯏ ꯅꯨꯡꯉꯥꯏꯔꯤꯕꯣ ꯚꯥꯏ꯫
ꯅꯨꯡꯉꯥꯏꯔꯤ ꯅꯨꯡꯉꯥꯏꯔꯤ ꯅꯪꯗꯤ꯫
ꯑꯩꯖꯨ ꯅꯨꯡꯉꯥꯏꯔꯤꯌꯦ ꯚꯥꯏ꯫
ꯚꯥꯏ ꯎꯝ ꯑꯣꯏ꯫ ꯍꯣꯏ ꯚꯥꯏ ꯑꯗꯨꯝ ꯅꯨꯡꯉꯥꯏ ꯆꯥꯛꯇꯤ ꯆꯥꯔꯕꯣ ꯚꯥꯏ꯫ ꯑꯥ ꯆꯥꯔꯦ ꯚꯥꯏ ꯅꯪꯗꯤ ꯑꯌꯨꯛ ꯑꯩꯁꯨ ꯆꯥꯛ ꯆꯥꯔꯦ ꯚꯥꯏ ꯀꯩ ꯏꯟꯖꯥꯡ꯫
ꯕꯥꯏꯗꯤ ꯑꯣꯛ ꯊꯣꯡꯉꯦ ꯚꯥꯏ꯫
ꯑꯁ ꯍꯥꯎꯅꯤꯍꯦ ꯍꯥꯎꯅꯤꯍꯦ ꯕꯥꯏ ꯍꯥꯎꯋꯦ ꯕꯥꯏ ꯍꯥ ꯍꯥꯎꯅꯤꯌꯦ ꯑꯩꯁ꯫
ꯕꯥꯏꯗꯤ ꯀꯔꯤ ꯆꯥꯔꯦ ꯕꯥꯏ꯫
ꯚꯥꯏ ꯑꯩꯗꯤ ꯃꯅꯨꯡꯁꯥ ꯆꯥꯔꯦ ꯉꯁꯤꯗꯤ꯫
ꯃꯅꯨꯡꯁꯥ ꯆꯥꯔꯦ ꯚꯥꯏꯗꯤ ꯑꯍꯥꯎꯕꯗ ꯆꯥꯔꯂꯩꯔꯦꯗ ꯚꯥꯏꯗꯤ꯫
ꯚꯥꯏ ꯑꯩꯈꯣꯏꯅꯤ ꯚꯥꯏ ꯍꯥꯎꯕ ꯆꯞ ꯃꯥꯟꯅꯔꯦ ꯑꯍꯥꯎꯕꯗ ꯆꯥꯕꯩꯔ ꯁꯛ ꯐꯖꯩꯁꯦ ꯚꯥꯏ꯫ ꯕꯥꯢ ꯑꯗꯨꯗꯤ꯫
ꯀꯣꯏ ꯃꯤꯅꯤꯠ ꯂꯣꯏꯕ ꯃꯤ ꯍꯥꯎꯕ ꯍꯥꯏ
ꯑꯁ ꯕꯤꯖꯤꯅꯦꯁ ꯕꯤꯖꯤꯅꯦꯁ ꯇꯧꯗꯕ ꯌꯥꯔꯣꯏꯍꯦ ꯃꯅꯤꯄꯨꯔꯗ ꯑꯁ ꯍꯧꯖꯤꯛꯀꯤ ꯇꯥꯔꯐ ꯇꯥꯔꯐ ꯑꯩꯅ ꯈꯜꯂꯤꯁꯦ ꯇꯥꯔꯐ ꯍꯥꯡꯕ ꯍꯥ ꯑꯗꯨꯒ ꯇꯥꯔꯐꯀꯤ ꯃꯅꯥꯛꯇ ꯄꯨꯜ ꯀꯥꯞꯅꯕꯗꯣ ꯑꯗꯨꯁꯨ ꯑꯃ ꯍꯥꯡꯕ ꯑꯗꯨ ꯑꯗꯨ ꯑꯃ ꯍꯥꯡꯕ ꯑꯗꯨꯒ ꯍꯣꯔꯦꯟ ꯀꯣꯟꯅ ꯑꯁ ꯒꯦꯝ ꯒꯦꯝ ꯒꯦꯝ ꯁꯥꯟꯅꯅꯕꯗꯁꯨ ꯑꯃ ꯍꯥꯡꯖꯤꯟꯕ
ꯚꯥꯏ ꯑꯗꯣ ꯇꯥꯞꯁꯥꯕ ꯍꯥꯏꯁꯦ ꯃꯊꯛꯇ ꯅꯪꯅ ꯄꯨꯜ ꯍꯥꯞꯄ ꯍꯥꯏꯗꯣ ꯚꯥꯏ ꯑꯩ ꯋꯥꯈꯜꯗꯗꯤ ꯕꯣꯜ ꯍꯥꯏꯁꯤꯗꯤ ꯃꯊꯛꯇ ꯋꯥꯡ ꯋꯥꯡ ꯄꯥꯏꯗꯅ
ꯍꯥꯥ
ꯍꯧꯅ ꯑꯗꯨꯝꯕꯗꯨꯗꯤ ꯅꯨꯡꯉꯥꯏꯗꯧ ꯃꯥꯟꯗꯦ ꯑꯗꯨꯏ ꯁꯥꯔꯨꯛꯄꯨꯗꯤ ꯀꯩꯅꯣꯒꯨꯝꯕ ꯊꯝꯕ ꯑꯩꯈꯣꯏꯒꯤ ꯁ꯭ꯋꯤꯝꯃꯤꯡ ꯄꯨꯜꯒꯨꯝꯕ ꯁꯦꯝꯖꯤꯟꯕ
ꯑꯠꯆꯥ
ꯁ꯭ꯋꯤꯝꯃꯤꯡ ꯄꯨꯜꯁꯦ ꯑꯟꯗꯔꯒ꯭ꯔꯥꯎꯟ ꯍꯥꯏꯇꯥꯔꯦ ꯑꯟꯗꯔꯒ꯭ꯔꯥꯎ ꯅꯠꯇꯦ ꯑꯗꯨꯝ ꯃꯈꯥꯁꯤꯗ ꯃꯊꯛꯁꯤꯗꯅ ꯀꯥꯕꯝꯗꯨ ꯁꯦꯝ ꯌꯥꯏꯅ ꯃꯈꯥꯁꯤꯅ ꯁ꯭ꯋꯤꯝꯃꯤꯡ ꯄꯨꯜ ꯊꯝꯃꯒ
ꯍꯥꯥ
ꯁ꯭ꯋꯤꯃꯤꯡ ꯄꯨꯜ ꯊꯝꯗ꯭ꯔꯁꯨ ꯌꯥꯏ ꯑꯇꯣꯞꯄ ꯅꯪꯅ ꯇꯤ ꯇꯤ ꯇꯤ ꯇꯤ ꯇꯤꯇꯤ ꯇꯦꯕꯜ ꯇꯦꯅꯤꯁ ꯊꯝ ꯌꯥꯏ ꯕꯦꯠꯃꯤꯟꯇꯟꯒꯤ ꯕꯦꯃꯤꯇꯟ ꯕꯦꯠꯃꯤꯟꯇꯟꯁꯨ ꯌꯥꯔꯣꯏꯅꯦ
ꯕꯦꯠꯃꯤꯇꯟ ꯐꯛ ꯈꯥ ꯇꯥꯅꯤꯀꯣ ꯌꯥꯝ ꯍꯥꯏꯗꯤ ꯑꯋꯥꯡꯕ ꯇꯧꯗꯕ ꯌꯥꯕ ꯍꯥꯏꯇꯥꯔꯦ ꯃꯊꯛ ꯁꯥꯗꯣꯏ ꯑꯥ ꯌꯥꯏ ꯑꯗꯩ ꯇꯤꯇꯤꯒꯨꯝꯕꯁꯨ ꯌꯥꯢ ꯄꯥ ꯂꯩꯇꯕꯅꯦꯕ ꯍꯣꯢ ꯑꯥ ꯍꯣꯏꯅꯦ ꯈꯪꯗꯤꯌꯦ ꯑꯗꯨꯗꯤ
ꯄꯨꯡꯈꯥꯏ ꯑꯃꯒꯤ ꯂꯨꯄꯥ ꯀꯩꯅꯣꯅꯦꯕ ꯆꯥꯝꯃꯔ ꯀꯩꯅꯣ ꯑꯣꯏꯕꯅꯦꯕ
ꯑꯣ ꯄꯨꯡꯗ ꯂꯨꯄꯥ ꯆꯥꯅꯤ ꯍꯥꯏꯔ ꯍꯥꯏ ꯁꯤꯗ ꯇꯧꯅꯩꯁꯦ ꯂꯨꯄꯥ ꯆꯥꯅꯤ ꯍꯥꯏ ꯑꯥ
ꯑꯗꯨꯅ ꯁ꯭ꯋꯤꯃꯤꯡ ꯄꯨꯜ ꯂꯣꯝ ꯊꯝ ꯌꯥꯏ
ꯑꯥ ꯑꯥ ꯑꯗꯣ ꯁ꯭ꯋꯤꯃꯤꯡ ꯄꯨꯜ ꯊꯝꯕꯗꯨꯁꯨ ꯌꯥꯏꯌꯦ ꯑꯗꯨꯒ ꯃꯣꯏ ꯄ꯭ꯂꯦꯁꯚꯦꯟꯗ ꯍꯣꯡꯕ꯭ꯔꯥ ꯄ꯭ꯂꯦꯁꯦꯚꯦꯟꯗꯣ ꯄ꯭ꯂꯦ ꯁꯦꯚꯦꯟ ꯀꯥꯏꯗꯅꯣ ꯀ꯭ꯋꯥ ꯀꯩꯊꯦꯜ ꯈꯪꯗꯦꯍꯦ
ꯄ꯭ꯂꯦ ꯁꯕꯦꯟꯒꯤꯗꯤ ꯅꯥꯟꯕꯅꯦꯕ ꯃꯣꯏꯗꯤ
ꯑꯥ
ꯄ꯭ꯂꯦ ꯁꯕꯦꯟ ꯂꯩꯔꯦ ꯑꯗꯨꯝ ꯅꯥꯀꯟꯗꯅ ꯃꯣꯏ ꯑꯗꯨꯝ ꯃꯅꯨꯡꯗꯨꯗ ꯀꯩꯅꯣꯒꯥꯡ ꯊꯝꯕꯅꯦꯕ ꯀꯦꯐꯦꯒꯥꯡ ꯂꯩꯕꯅꯦꯕ
ꯑꯆꯥ
ꯅꯥꯟꯅ ꯑꯗꯒꯤ ꯊꯤꯟ ꯅꯥꯟꯅ ꯊꯝꯕꯅꯦ ꯃꯤ ꯅꯨꯡ ꯑꯆꯧ ꯑꯆꯧꯕ ꯋꯥꯡꯈꯤꯟꯕꯅꯦ ꯅꯨꯡꯗꯨ ꯄꯨꯔꯛꯄꯗ ꯂꯨꯄꯥ ꯂꯥꯛ ꯌꯥꯡꯈꯩꯃꯨꯛ ꯆꯪꯢ ꯍꯥꯏꯌꯦ
ꯑꯁ ꯍꯣꯏ ꯑꯁ ꯅꯠꯇꯦ ꯂꯥꯛ ꯌꯥꯡꯈꯩ ꯅꯗꯦ ꯂꯥꯛ ꯃꯉꯥ ꯂꯥꯛ ꯃꯉꯥ ꯑꯣꯀꯦ ꯅꯨꯡꯗꯨ ꯈꯛꯇꯡ ꯄꯨꯔꯛꯄꯗ ꯅꯨꯡ ꯅꯨꯡꯖꯥꯎꯅꯦ ꯑꯣ ꯑꯣꯀꯦ ꯑꯣꯀꯦ ꯑꯗꯒꯤ ꯏꯁꯤꯡꯒ ꯇꯥꯍꯜꯂꯦ ꯅꯥ ꯈꯟꯗꯨꯗ ꯃꯣꯏꯒꯤ ꯑꯣꯅꯔꯗꯣ ꯃꯃꯥꯡ ꯋꯥꯔꯤ ꯁꯥꯟꯅꯕ ꯍꯥꯏꯇꯥꯔꯦ ꯀꯌꯥꯃꯨꯛ ꯊꯥꯗꯕ ꯌꯥꯅꯤ
ꯁꯤ ꯀꯩꯅꯣꯁꯤꯗ ꯑꯅꯤꯒ ꯈꯔ ꯊꯥꯗꯈ꯭ꯔꯦ ꯍꯥꯏ
ꯑꯁ ꯎꯐ ꯋꯥ ꯌꯥꯝꯃꯤꯍꯦ
ꯑꯩꯗꯤ ꯏꯁꯥꯅ ꯑꯁꯤ ꯄꯥꯝꯖꯕꯒꯤ ꯐꯖꯅ ꯁꯥꯈꯤꯕꯅꯦ ꯍꯥꯏꯗꯤ ꯑꯗꯨ ꯃꯥꯏꯗꯨ ꯀꯩꯅꯣ ꯇꯧꯍꯟꯗꯦꯕ ꯃꯤ
ꯃꯔꯤ
ꯈꯣꯡꯎꯞ ꯇꯣꯡꯗꯕ ꯃꯤ ꯁꯥꯟꯅꯍꯟꯗꯦꯕ ꯃꯅꯨꯡꯗ ꯄꯪꯈꯥꯟ ꯑꯗꯒꯤ ꯀꯩꯅꯣ ꯇꯧꯕꯗꯣ ꯃꯤ ꯇꯔꯦꯠ ꯇꯔꯦꯠ ꯅꯠꯇ꯭ꯔꯗꯤ ꯒꯣꯜ ꯃꯆꯥꯁꯨ ꯊꯝꯗꯦ ꯃ ꯃꯥꯗꯤ ꯒꯣꯜ ꯑꯆꯧꯕ ꯈꯛꯇꯅꯦꯕ ꯊꯝꯕꯤꯁꯦ
ꯑꯣ ꯑꯗꯨꯒ ꯀꯌꯥ ꯂꯧꯒꯦ ꯄꯨꯡ ꯑꯃ
ꯏꯁ ꯃꯥꯢꯗꯤ ꯆꯥꯎꯋꯦ ꯚꯥꯏ
ꯑꯣ ꯥꯅꯨꯃꯤꯗꯥꯡꯗꯗꯤ ꯚꯥꯏ ꯂꯤꯁꯤꯡ ꯑꯃ ꯂꯤꯁꯤꯡ ꯑꯃ ꯂꯤꯁꯤꯡ ꯑꯅꯤꯒ ꯑꯁ ꯌꯥꯏꯍꯦ ꯑꯇꯣꯞꯄ ꯃꯐꯝꯗꯗꯤ
ꯂꯤꯁꯤꯡ ꯑꯃꯒ ꯆꯥꯝꯃꯉꯥ ꯆꯥꯝꯃꯔꯤ ꯆꯥꯝꯃꯉꯥ ꯆꯥꯅꯤꯄꯥꯟ ꯁꯨꯃꯥꯏꯅ ꯁꯨꯝ ꯂꯧꯕꯅꯦꯕ ꯃꯥꯏ ꯂꯤꯁꯤꯡ ꯑꯅꯤ ꯑꯅꯤꯒ ꯆꯅꯤ ꯁꯨꯃꯥꯏꯅ ꯂꯧꯍꯧꯕꯅꯦ ꯑꯩ ꯃꯃꯥꯡꯗꯣ
ꯑꯣ
ꯑꯈꯣꯏꯗꯤ ꯀꯥꯛꯆꯤꯡꯗ ꯂꯩꯕꯗꯨꯗꯤ ꯅꯨꯡꯊꯤꯟ ꯃꯇꯝ ꯅꯍꯥꯛ ꯁꯥꯟꯅꯔꯗꯤ ꯂꯨꯄꯥ ꯆꯥꯃꯄꯜ ꯈꯛꯇꯅꯦꯕ ꯆꯥꯃꯄꯜ ꯂꯤꯁꯤꯡ ꯑꯃꯔ ꯆꯥꯃꯄꯜ ꯑꯗꯨꯈꯛ ꯑꯣꯏꯌꯦꯕ ꯅꯨꯃꯤꯗꯥꯡꯗ ꯁꯥꯟꯅꯔꯒꯅ ꯂꯤꯁꯤꯡ ꯑꯃꯒ ꯆꯍꯨꯝ ꯂꯤꯁꯤꯡ ꯑꯃ ꯆꯥꯝꯃ꯭ꯔꯤ ꯁꯨꯃꯥꯏ ꯂꯧꯋꯦꯕ
ꯑꯥ ꯍꯣ ꯍꯣ ꯑꯁ ꯑꯗꯨꯒ ꯈꯅꯖꯨ ꯃꯦꯟꯇꯦꯅꯦꯟꯁ ꯍꯥꯟꯅꯗꯤ ꯇꯧꯗꯦꯕ ꯀꯥꯛꯆꯤꯡꯅꯦ ꯑꯗꯣ ꯑꯗꯨ ꯄꯤꯠꯁ ꯄꯤꯑꯦꯕ ꯑ
ꯄ꯭ꯂꯦ ꯁꯕꯦꯟꯗꯨꯗꯤ ꯆꯥꯎꯁꯨ ꯆꯥꯎꯋꯦ ꯑꯗꯩ ꯃꯣꯏꯗꯤ ꯑꯃꯨꯛ ꯊꯤꯟ ꯀꯩꯅꯣꯅꯦ ꯅꯣꯡ ꯇꯥꯔꯁꯨ ꯑꯈꯣꯏꯒꯤ ꯃꯈꯥꯗ ꯑꯗꯨꯝ ꯆꯨꯞꯁꯤꯟꯕꯤꯗꯣ ꯃꯈꯥꯗ ꯀꯩꯅꯣ ꯂꯩꯕꯤꯗꯣ ꯍꯥꯏꯇꯥꯔꯦ
ꯑꯥ
ꯅꯨꯡ ꯇꯨꯡꯖꯜꯂ ꯂꯩꯇꯦ ꯏꯁꯤꯡ ꯇꯨꯡꯖꯤꯜꯂ ꯂꯩꯇꯕꯗꯣ ꯑꯗꯨꯃꯥꯏꯟ ꯊꯝꯃꯦ ꯃꯥꯥꯏ ꯑꯗꯤ ꯃꯥꯅ ꯍꯥꯏꯕꯗ ꯐꯖꯅ ꯁꯤꯖꯦ ꯐꯖꯅ ꯂꯩꯌ꯭ꯔ ꯂꯦꯌ꯭ꯔ ꯐꯖꯅ ꯁꯦꯝꯕꯅꯤ ꯈꯣꯠꯄꯅꯤ ꯃꯈꯥꯗꯁꯨ ꯏꯁꯤꯡ ꯆꯨꯞꯁꯤꯟꯕꯩ ꯈꯣꯠꯄꯩ ꯑꯩꯈꯣꯏ ꯀꯩꯅꯣ ꯇꯧꯕꯩꯗꯣ ꯃꯥꯏꯖꯨ ꯍꯥꯏꯗꯤ ꯊꯤ ꯅꯥꯟ ꯁꯦ
ꯈꯣꯡꯖꯣꯝꯗ ꯑꯃ ꯂꯩꯕꯅꯦ
ꯊꯣꯏꯗꯣ ꯈꯪꯕ꯭ꯔꯥ ꯊꯣꯏꯗꯣ ꯑꯥꯏꯁ ꯑꯦꯜ ꯀꯥꯎꯕ ꯀꯥꯎꯔꯝꯕ ꯊꯣꯏꯗꯣ
ꯈꯪꯉꯦ ꯈꯪꯉꯦ
ꯊꯣꯏ ꯊꯣꯏꯑꯦꯔꯦꯅꯥ ꯑꯅ ꯈꯣꯡꯖꯣꯝ ꯈꯣꯡꯖꯣꯝ ꯈꯣꯡꯖꯣꯝꯗ ꯑꯝ ꯂꯩꯕꯅꯦꯕ
ꯍꯥꯥ ꯊꯣꯏ ꯑꯦꯔꯦꯅꯥ ꯍꯥꯏꯗꯅ ꯑꯥ ꯑꯗꯨꯁꯨ ꯆꯥꯎꯕꯅꯦ ꯑꯠꯁꯥ ꯑꯗꯨ ꯑꯩ ꯁꯥꯟꯅꯕꯨꯗꯤ ꯁꯥꯟꯅꯗ꯭ꯔꯤꯑꯕ ꯑꯥ ꯑꯗꯨꯝ ꯆꯪꯉꯗꯤ ꯌꯦꯡꯉꯦ ꯑꯗꯣ ꯆꯥꯎꯋꯦ ꯖꯒꯥꯗꯨ ꯑꯗꯨꯒꯤ ꯃꯥꯏꯗꯣ ꯐꯖꯅ ꯃꯥꯏꯖꯨ ꯃꯦꯟꯇꯦꯅꯦꯟꯁ ꯐꯖꯅ ꯇꯧꯔꯦ ꯑꯣ ꯑꯣ ꯑꯁ ꯑꯩꯁꯨ ꯑꯁ ꯇꯧꯅꯤꯡ ꯊꯥꯏꯅꯗꯤ ꯇꯧꯒꯦ ꯍꯥꯏꯅ ꯑꯗꯨꯝ ꯈꯜꯂꯝꯕꯅꯤꯅꯦ
ꯎꯝ
ꯈꯪꯗ꯭ꯔꯦꯍꯦ
ꯄ꯭ꯂꯦ ꯁꯕꯦꯟꯗꯨꯗꯤ ꯐꯖꯩ ꯑꯦ ꯃꯅꯨꯡꯒꯗꯨ ꯊꯤ ꯅꯥꯜꯂꯦꯕ ꯃꯩ ꯍꯥꯏꯗꯤ ꯀꯦ ꯁꯦꯠꯑꯞꯇꯣ ꯍꯥꯏꯇꯥꯔꯦ ꯂꯥꯏꯠꯇꯤꯡ ꯁꯦꯠꯇꯞ ꯀꯔꯤ ꯀꯔꯥ ꯄꯨꯂꯞꯇꯣ ꯇꯤꯟ ꯅꯥꯟ ꯊꯝꯃꯦ ꯑꯗꯨꯒꯤ ꯃꯤ ꯕꯥꯥꯕꯣꯞ ꯌꯦꯡꯕꯝ ꯃꯥꯗꯣ ꯆꯤꯟ ꯅꯥꯟꯅ ꯊꯝꯃꯦꯕ
ꯑꯥ
ꯑꯪ ꯉꯥꯜꯂꯦ ꯃꯐꯝꯗꯨꯖꯨ ꯆꯥꯎꯋꯦ
ꯎꯝ ꯑꯠꯁꯥ ꯑꯁ ꯈꯔ ꯀꯥꯏꯗꯒꯤ ꯑꯅꯤ ꯑꯅꯤ ꯈꯔ ꯍꯩꯗꯕ ꯍꯥꯏꯖꯦ ꯑꯗꯨꯝ ꯍꯣꯏꯗ ꯍꯣꯏ ꯎꯁ ꯍꯣꯏꯗꯥ ꯃꯅꯤꯄꯨꯔꯥ ꯑꯅꯤ ꯍꯦꯟꯅ ꯍꯩꯗꯕ ꯍꯥꯏꯁꯤꯗꯤ ꯊꯤ ꯊꯤꯅ ꯍꯩꯗꯒ꯭ꯔꯦꯍꯦ ꯁꯤꯗꯤ
ꯍꯣꯏꯌꯦ ꯑꯗꯨꯅꯦ ꯍꯩꯖꯦ ꯃꯄꯨꯗꯣ ꯃꯄꯨꯗꯣ ꯐꯝꯃ ꯂꯩꯔꯝꯃꯦ ꯋꯥꯔꯤ ꯇꯧꯕ ꯍꯥꯏꯇꯥꯔꯦ ꯑꯑꯣꯗ ꯁꯨꯝ ꯍꯥꯏꯔꯛꯄ
ꯏꯟꯚꯦꯁꯃꯦꯟꯅꯦ ꯚꯥꯏ ꯑꯗꯨꯕꯣ
ꯏꯟꯚꯦꯁꯃꯦꯟꯅꯦ ꯑꯗꯒꯤ ꯃꯐꯝꯗꯨꯖꯨ ꯍꯥꯏꯗꯤ
ꯌꯥꯝ ꯅꯥꯟꯅ ꯁꯦꯝꯕ ꯍꯥꯏꯇꯥꯔꯦ ꯃꯤꯅ ꯆꯪꯒꯥꯟꯗ ꯐꯠ ꯆꯪꯅꯤꯡ ꯆꯪꯅꯤꯡꯕꯗꯨ ꯑꯣꯏꯌꯦꯕ ꯑꯥ ꯑꯥ ꯒꯥꯔꯤ ꯄꯥꯀꯤꯡ ꯄꯥꯀꯤꯡꯒ ꯐꯖꯅ ꯊꯝꯃꯒ ꯍꯣꯏ ꯍꯣ
ꯃꯅꯨꯡꯗꯨꯗ ꯒꯥꯔꯤ ꯄꯥꯔ꯭ꯛ ꯇꯧꯕ ꯈꯣꯠꯄ ꯒꯦꯠ ꯃꯅꯨꯡꯗꯅꯦ ꯂꯩꯗꯣꯏꯖꯦ ꯒꯥꯔꯤ ꯄꯥꯔ꯭ꯛ ꯇꯧꯕꯝ ꯈꯣꯠꯐꯝ
ꯍꯣꯏ ꯍꯣꯏ ꯒꯥꯔꯤꯁꯨ ꯃꯥꯡꯗ꯭ꯔꯦꯗꯅ ꯑ ꯆꯨꯝꯃꯤ ꯆꯨꯝꯃꯤ ꯃꯌꯥꯝꯕꯅ ꯃꯤꯅ ꯋꯥꯅꯔꯤꯖꯦ ꯑꯩꯈꯣꯏꯒꯤ ꯆꯠꯂꯒ ꯒꯥꯔꯤ ꯊꯝꯕꯝ ꯈꯣꯠꯐꯝꯁꯤ ꯃꯊꯧ ꯇꯥꯏꯌꯦꯅ ꯍꯣꯏ
ꯃꯣꯏ ꯅꯥꯟ ꯂꯩꯌꯦꯕ ꯃꯣꯏꯖꯨ
ꯎꯝ ꯅꯪ ꯆꯪꯉ ꯍꯦꯡꯉꯣ ꯍꯣꯏ ꯑꯩ ꯑꯩꯉꯣꯟ ꯐꯣꯇꯣꯕꯨꯗꯤ ꯌꯥꯎꯕꯅꯤ ꯎꯝ
ꯑꯩ ꯃꯃꯥꯡꯗ ꯁꯥꯟꯅꯍꯧꯋꯦ ꯑꯅꯤ ꯑꯅꯤ ꯑꯍꯨꯝꯂꯛ ꯑꯅꯤ ꯑꯍꯨꯝꯂꯛ ꯁꯥꯟꯅꯍꯧꯋꯦꯕ ꯑꯩ ꯑꯗꯨꯗ ꯅꯨꯃꯤꯗꯥꯡ
ꯑꯩ ꯑꯦꯝ ꯌꯨ ꯂꯩꯀꯥꯟꯗ
ꯑ
ꯐꯖꯕꯅꯦ ꯃꯐꯝꯗꯨ
ꯑꯣ ꯑꯣꯀꯦ ꯑꯣꯀꯦ ꯑꯁ ꯍꯣꯏ ꯃꯅꯤꯄꯨꯔꯗ ꯇꯔꯐ ꯀꯩ ꯀꯥꯏ ꯀꯥꯏ ꯂꯩꯕ꯭ꯔꯥ ꯑꯗꯨꯝ ꯌꯦꯡꯕ ꯑꯣꯏꯅꯁꯨ ꯆꯠꯀꯦ ꯑꯥ
ꯆꯨꯝꯊꯥꯡꯒꯤꯗꯣ ꯆꯨꯝꯊꯥꯡ ꯂꯪꯊꯕꯥꯜꯗꯅꯦꯕ ꯆꯨꯝꯊꯥꯡ ꯍꯥꯏꯗꯣ ꯑꯦꯝ ꯌꯨꯒꯤ ꯃꯅꯤꯡꯗꯣ ꯑꯗꯣꯝꯗ ꯂꯩꯕꯅꯦ ꯑꯗꯨꯁꯨ ꯐꯖꯕꯅꯦ ꯁ꯭ꯋꯤꯃꯤꯡ ꯄꯨꯜꯁꯨ ꯂꯩꯌꯦ ꯑꯗꯒꯤ ꯇꯞꯁꯨ ꯐꯨꯠꯕꯣꯜ ꯇꯞ ꯒ꯭ꯔꯥꯎꯟ ꯑꯅꯤꯔ ꯀꯩꯅꯣ ꯂꯩꯕꯅꯤ
ꯀꯦ
ꯃꯣꯏꯗꯤ ꯆꯥꯎꯅꯅꯦ ꯁꯦꯝꯃꯤꯗꯣ ꯕꯥꯏ
ꯃꯣꯏꯗꯤ ꯆꯤꯡ ꯖꯒꯥꯗꯣ ꯆꯤꯡ ꯆꯥꯎꯋꯦ ꯎꯝ ꯅꯪ ꯆꯪꯉ ꯐꯠ ꯌꯦꯡꯕꯗ ꯈꯪꯉꯅꯤ ꯑꯗꯣ ꯑꯣꯀꯦ ꯑꯣꯀꯦ ꯍꯣꯏ ꯚꯥꯏ ꯈꯜꯂꯤ ꯚꯥꯏ
ꯐꯖꯕꯅꯦ ꯑꯗꯨꯁꯨ
ꯎꯝ ꯑꯁ ꯇꯔꯁꯇ ꯅꯣꯡꯃ ꯑꯩꯈꯣꯏꯁꯨ ꯁꯥꯟꯅꯁꯦ ꯀꯩꯅꯣ ꯁꯥꯅꯁꯤ ꯚꯥꯏ ꯂꯥꯛꯀꯦ ꯍꯣꯏ ꯍꯥꯏꯅꯔꯒ ꯍꯣꯏ ꯈꯔ ꯃꯇꯝꯗꯣ ꯈꯔ ꯄꯨꯡ ꯑꯅꯤ ꯃꯈꯥꯏꯃꯨꯛ ꯇꯧꯕ
ꯍꯣꯏ ꯍꯣꯏ ꯑꯗꯨꯃꯥꯏꯅ ꯍꯥꯏꯇꯥꯔꯦ
ꯑꯩꯁꯨ ꯄꯨꯔꯛꯄ ꯌꯥꯕ ꯃꯤ ꯑꯗꯒꯤ ꯑꯇꯣꯞꯄ ꯂꯝꯗ ꯂꯩꯔꯤꯁꯤ ꯒꯨꯖꯔꯥꯠꯇ ꯂꯩꯔꯤꯀꯥꯟꯗ ꯕꯣꯔꯗꯥ ꯗꯥ ꯁꯥꯟꯅꯕ ꯀꯩꯁꯨ ꯅꯨꯡꯉꯥꯏꯇꯦꯕ ꯎꯝ ꯆꯨꯝꯃꯦ ꯆꯨꯝꯃꯦ ꯑꯁ ꯁꯤꯗꯤ ꯀ꯭ꯔꯤꯀꯦꯠ ꯅ ꯍꯣꯏ ꯆꯨꯝꯃꯦ ꯕꯥꯏ ꯅꯨꯡꯉꯥꯏꯇꯦ ꯍꯣꯏ
ꯅꯨꯡꯉꯥꯏꯇꯦꯕ ꯑꯗꯨꯒꯤ ꯇꯞ ꯕꯥꯥꯎꯅꯦ ꯇꯧꯔꯤꯗꯣ ꯃꯣꯏ ꯍꯥꯞꯄꯤ ꯀꯩꯅꯣꯗꯣ ꯀꯥꯔꯄꯦꯠꯇꯨꯁꯨ ꯀꯥꯏꯅꯤ ꯏꯅꯥ ꯅꯥꯜꯂꯒꯀꯣ ꯍꯥꯏꯗꯤ ꯀ꯭ꯔꯤꯀꯦꯠ ꯁꯥꯟꯅ ꯌꯥꯕꯒꯤ ꯃꯑꯣꯡꯗ ꯁꯦꯝꯕꯅꯤꯅ
ꯅꯨꯡꯉꯥꯏꯍꯧꯗꯦ ꯑꯁꯤ ꯑꯆꯨꯝꯕꯅꯤ ꯆꯨꯝꯃꯦ ꯚꯥꯏ ꯂꯩꯔꯗꯤ ꯐꯖꯕꯁꯦ ꯑꯩꯅ ꯆꯠꯂꯨꯕꯗꯗꯤ ꯑꯁꯤ ꯒꯤꯇꯣꯅꯤꯗ ꯑꯃ ꯂꯩꯕꯅꯦ ꯑꯁ ꯑꯗꯨꯗꯤ ꯅꯨꯡꯉꯥꯏꯍꯦ ꯃꯣꯏꯗꯣ ꯂꯥꯞꯁꯨ ꯂꯥꯞꯄꯦ ꯑꯩ ꯂꯩ ꯃꯐꯝꯗꯩꯗꯤ ꯑꯗꯨꯕꯨ ꯑꯁ ꯒ꯭ꯔꯥꯎꯟꯒꯁꯤ ꯅꯥ
ꯑ
ꯅꯥꯄꯤꯒꯥꯁꯤ ꯈꯔ ꯁꯥꯡꯇꯛ ꯇꯧꯔ ꯍꯥ ꯑꯗꯨꯝ ꯐꯨꯠꯕꯣꯜꯒꯤ
ꯑꯁꯦꯡꯕ ꯒ꯭ꯔꯥꯎꯟꯗ ꯁꯥꯟꯅꯕꯩ ꯃꯑꯣꯡꯗ ꯑꯁ
ꯑꯣꯀꯦ
ꯑꯗꯨ ꯅꯨꯡꯉꯥꯏ ꯒꯤꯇꯣꯅꯤꯗ
ꯑꯣ ꯑꯩ ꯗꯦꯜꯂꯤ ꯂꯩꯀꯥꯟꯗ ꯑꯅꯤꯔꯛꯀꯨꯝꯕꯗꯤ ꯁꯥꯟꯅꯈ꯭ꯔ ꯃꯥꯜꯂꯦ ꯀꯩꯅꯣꯗ ꯀꯦꯇꯔ ꯀꯩꯂꯥꯁꯇꯣ
ꯑꯥ ꯑꯣ ꯑꯣ ꯑꯣ ꯑꯣ ꯍꯣꯏ ꯑꯗꯨꯣꯝꯁꯨ ꯂꯩꯕꯅꯦ ꯁ꯭ꯀꯨꯜꯒꯤꯗꯨ ꯅꯠꯇ꯭ꯔꯣ ꯒꯦꯇꯔ ꯀꯩꯂꯥꯁ ꯍꯣꯏ ꯍꯣꯏ ꯍꯣꯏ ꯁ꯭ꯀꯨꯜ ꯃꯅꯨꯡ ꯍꯣꯏ ꯍꯣꯏ ꯁꯝꯃꯔ ꯐꯤꯜꯔꯥ ꯀꯔꯤꯔꯥ ꯎꯝ ꯎꯝ ꯀꯩꯅꯣ ꯂꯩꯕꯗꯣ ꯇꯧꯕꯥ ꯑꯅꯤ ꯂꯩꯕꯗꯣ ꯍꯣ ꯍꯣ ꯍꯣ ꯍꯣꯏ ꯍꯣꯏ ꯆꯨꯝꯃꯦ ꯆꯨꯝꯃꯦ ꯑꯗꯨꯏꯗꯨ ꯅꯨꯡꯉꯥꯏ ꯅꯨꯡꯉꯥꯏ ꯑꯗꯨꯕꯨ ꯑꯗꯨꯅꯗꯤ ꯃꯤ ꯑꯗꯨꯝ ꯂꯩꯌꯦꯕ ꯕꯨꯛꯀꯤꯡꯗꯣ
ꯑꯥ
ꯑꯗꯣ ꯑꯩꯅ ꯍꯥꯏ ꯑꯩꯅ ꯍꯧꯖꯤꯛ ꯒꯤꯇꯣꯅꯤ ꯍꯥꯏꯕꯗꯨꯗꯤ ꯑꯁ ꯃꯤꯁꯨ ꯄꯥꯛ ꯂꯥꯛꯇꯕꯒꯤ ꯒ꯭ꯔꯥꯎꯟꯗꯣ ꯊꯤ ꯅꯥꯟꯕꯅꯦꯅꯦ
ꯎꯝ ꯁ꯭ꯋꯥꯏꯗ ꯑꯁꯤꯒꯤꯒꯤ ꯇꯞꯇꯨ ꯅꯪ ꯀꯥꯎ ꯀꯥꯎꯔꯑꯣꯗꯥꯏꯅꯦ
ꯍꯣꯏ ꯑꯁꯦ ꯏꯂꯚꯦꯟꯗꯨ ꯅꯠꯇ꯭ꯔꯣ
ꯑꯦꯂꯕꯦꯟꯒꯤ ꯅꯨꯡꯉꯥꯏꯇꯦꯗꯅ ꯄꯤꯛꯇ꯭ꯔꯣ
ꯑꯦꯂꯚꯦꯟꯗꯨꯗꯤ ꯄꯤꯛꯑꯦ
ꯍꯥꯏꯗꯤ ꯑꯥꯎꯠꯁꯥꯏꯠ ꯇꯥꯕꯒꯤ ꯁꯥꯏꯠ ꯅꯣꯡꯗꯨ ꯍꯥꯏꯗꯤ ꯆꯦꯟꯊꯣꯛꯄ ꯑꯃ ꯂꯩꯇꯦꯗꯅ
ꯃꯣꯏꯗꯨꯁꯨ ꯇꯔꯐ ꯑꯁꯦꯡꯕꯗꯤ ꯅꯦꯠꯇꯨ ꯂꯧꯊꯣꯛꯑꯗꯤ ꯁꯥꯟꯅꯕ ꯌꯥꯕꯅꯤ
ꯁ ꯀꯌꯥ
ꯍ ꯚꯥꯏ ꯃꯇꯝ ꯇꯥꯔ ꯃꯥꯜꯂꯦꯍꯦ ꯕ ꯑꯣꯀꯦ ꯚꯏ
ꯎꯝ ꯊꯝꯃꯦ ꯕꯥꯏ
ꯃꯟ ꯐꯔꯁꯦ ꯍꯥꯏ